ꯔꯣꯍ
ꯇꯥꯏꯌꯦ
ꯀꯩꯗꯧꯔꯤꯅꯣ
ꯍ ꯆꯥꯛ ꯇꯣꯛꯄꯗ ꯉꯥꯏꯅꯤꯅꯦ ꯅꯪꯗꯤ
ꯑꯩꯈꯣꯏꯁꯨ ꯆꯥꯛꯇꯣꯛꯑꯦ ꯅꯣꯏ ꯀꯩꯖꯥꯛ ꯆꯥꯔꯕ
ꯃꯁꯤꯗꯤ ꯀꯩꯅꯣ ꯇꯧꯁꯪꯈ꯭ꯔꯦ ꯐ ꯃꯤꯔꯣꯕ ꯑꯃꯒ ꯉꯥ ꯑꯇꯥꯎꯕ ꯑꯃ ꯇꯧꯔꯦꯗꯅ
ꯉꯥꯅꯦ ꯀꯔꯤ ꯉꯥ ꯇꯧꯈ꯭ꯔꯕ
ꯇꯨꯡꯉꯟꯕꯤꯅꯦꯍꯦ ꯇꯨꯡꯉꯟꯕꯤꯒ ꯁꯣꯏꯕꯨꯝ ꯏꯔꫭꯝꯕꯒꯤ ꯀꯣꯝꯕꯣꯖꯤꯗꯤ ꯍꯥꯏꯅꯤꯡꯉꯥꯏ ꯂꯩꯇꯦꯍꯦ ꯍꯥꯥ
ꯀꯥꯏꯗꯩ ꯉꯥ
ꯑꯩ ꯄꯨꯈꯤꯗꯒꯤ ꯏꯟ ꯈꯔ ꯁꯣꯟꯕꯅꯦ ꯑꯗꯨꯗ
ꯎꯝ ꯀꯩꯅꯣ ꯍꯥꯏꯖꯤꯕꯨ ꯀꯅꯥ ꯅꯪꯅ ꯁꫭꯜꯂꯤꯔꫭ ꯅꫭꯏ ꯃꯥꯅ ꯁꯣꯜꯂꯤꯔꫭ
ꯑꯩꯈꯣꯏ ꯏꯃꯥꯅ ꯁꯣꯟꯕꯅꯤꯗ ꯑꯩꯅ ꯀꯥꯊꯤ ꯀꯃꯥꯏꯅꯗꯣꯏꯅꯣ ꯅꯪꯕꯣ
ꯅꯣꯏ ꯄꯨꯈ꯭ꯔꯤꯗꯨꯕꯨ ꯀꯩ ꯀꯩ ꯉꯥꯒ ꯂꯩꯔꯤꯒꯦ ꯊꯥꯏꯅꯗꯤ ꯉꯥꯀꯥ ꯂꯩꯍꯧꯋꯤ ꯉꯥꯃꯨ ꯂꯩꯍꯧꯋꯤ ꯄꯤꯖꯥ ꯄꯤ ꯂꯣ ꯉꯥ ꯄꯨꯂꯥꯎꯕꯒꯤ ꯂꯧꯋꯤ ꯍꯧꯖꯤꯛꯇꯤ ꯀꯩꯀꯩ ꯑꯅꯧ ꯑꯅꯧꯕ ꯉꯥꯒ ꯊꯥꯗꯕ꯭ꯔꯣ ꯍꯥꯏꯕꯔꯀꯥ
ꯑ ꯊꯥꯗꯕ ꯌꯥꯔꯣꯍꯦ ꯀꯃꯥꯏꯅ ꯄꯨꯈ꯭ꯔꯤꯗ ꯍꯥꯏꯐꯄꯤꯠ ꯊꯥꯗꯗꯣꯏꯅꯣ ꯄꯨꯈ꯭ꯔꯤ ꯃꯆꯥꯗꯨꯗ ꯉꯥ ꯀꯩꯁꯨ ꯆꯥꯎꯔꯣꯏ ꯒ꯭ꯂꯥꯁ ꯀꯥꯞꯀꯨꯝꯕ ꯁꯤꯜꯚꯔ ꯀꯥꯞꯀꯨꯝꯕ ꯀꯣ ꯑꯗ ꯄꯨꯛꯂꯥꯎꯕꯤꯗꯣ ꯑꯗꯨꯗꯤꯠꯇꯦꯕ ꯄꯨꯛꯂꯥꯎꯕꯤ ꯀꯃꯥꯏꯅ ꯂꯩꯔ ꯀꯦꯗ ꯑꯩꯈꯣꯏ ꯅꯥꯀꯟꯒꯤ ꯊꯪꯅꯕ ꯄꯨꯈ꯭ꯔꯤꯗꯣ
ꯑꯥ
ꯑꯗꯨ ꯄꯨꯛ꯭ꯔꯥꯎꯕꯤ ꯂꯩꯕꯖꯥꯠꯅꯤ
ꯎꯝ
ꯀꯃꯥꯏ ꯇꯧꯒꯦꯗ ꯃꯣꯏꯒꯤ ꯄꯨꯈꯤꯗꯨꯗꯒꯤ ꯏꯁꯤꯡ ꯆꯥꯎꯔꯀꯥꯟꯗꯅꯦ
ꯎꯝ
ꯊꯨꯝꯉꯤꯕ ꯏꯁꯤꯡ ꯊꯨꯝꯉꯤꯕꯕ ꯑꯗꯨꯗꯩ ꯄꯥꯊꯔꯛꯄꯗ ꯆꯪꯉꯛꯏ ꯃꯥꯜꯂꯦꯗꯅ
ꯑꯣ
ꯑꯗ ꯄꯨꯛꯂꯥꯎꯕꯤ ꯇꯤꯡꯈꯠꯇꯅ ꯂꯩꯈꯠꯂꯛꯄ
ꯎꯝ
ꯑꯗ ꯄꯨꯛꯂꯥꯎꯕꯤꯖꯦ ꯐꯩꯅꯌꯥꯝ ꯐꯥꯒꯔꯕꯅꯦꯕꯀꯣ ꯂꯩꯔꯥꯏꯖꯨ ꯍꯜꯂꯤꯗꯅ ꯃꯥꯖꯦ ꯂꯩꯕꯥꯛ ꯆꯥꯕꯅ ꯑꯗ ꯄꯨꯈ꯭ꯔꯤ ꯌꯥꯝ ꯅꯩꯌꯦꯕ ꯃꯥ ꯂꯩꯕꯗꯣ
ꯎꯝ
ꯑꯗꯨꯒꯤ ꯊꯥꯗꯣꯛ ꯄꯖꯦ ꯄꫭꯛꯂꯥꯎꯕꯤ ꯂꯣꯏꯕ ꯈꯪꯝꯕ ꯅꯥꯏꯗꯦ ꯑꯗꯩ ꯈꯔꯗꯤ ꯂꯣꯏꯁꯜꯂꯛꯑꯦ
ꯎꯝ
ꯄꯨꯛꯂꯥꯎꯕꯤ ꯆꯤꯊ ꯍꯧ ꯃꯥꯜꯂꯦ ꯑꯗ ꯑꯗ ꯏꯁꯤꯡ ꯊꯤꯂꯛꯄꯒꯤ ꯇꯥꯏꯃꯤꯡꯗꯣ ꯑꯈꯣꯏꯅ ꯄꯨꯈ꯭ꯔꯤꯗꯣ ꯈꯔ ꯁꯣꯡꯖꯜꯂꯤꯅ ꯑ ꯌꯥꯟꯊꯠꯂꯒ ꯁꯦꯝꯕꯅꯦꯕꯀꯣ
ꯑꯥ
ꯀꯛꯊꯠꯂꯒ ꯑꯗꯨꯒꯗꯤ ꯀꯃꯥꯏ ꯇꯧꯒꯦꯗ ꯑꯃꯨꯛ ꯂꯣꯡꯎꯞ ꯎꯞꯄꯗ ꯄꯨꯛꯂꯥꯎꯕꯤ ꯑꯆꯧꯕ ꯃꯄꯤ ꯉꯛꯁꯪ ꯉꯥꯡꯉꯤꯕꯣ ꯀꯦ ꯖꯤ ꯑꯍꯨꯝ ꯇꯥꯔꯦ
ꯎꯝ
ꯃꯗꯨ ꯑꯝ ꯐꯥꯔꯒ ꯆꯥꯕꯒꯤ ꯈꯨꯍꯥꯎꯖꯤ ꯊꯨꯝꯅ ꯍꯦꯛ ꯍꯥꯎꯋꯤꯍꯦ
ꯑꯗꯨꯗꯤ ꯅꯪꯅ ꯈ꯭ꯋꯥꯏꯩ ꯄꯥꯝꯖꯕ ꯅꫭꯏ ꯏꯃꯨꯡꯒꯤꯗꯤ ꯈ꯭ꯋꯥꯏꯗ ꯄꯥꯝꯖꯕꯥ ꯉꯥ ꯁꯨꯡꯊꯥ ꯊꯥꯗꯕꯤ ꯇꯧꯔꫭ ꯀꯩꯗꯧꯔꯒꯦ ꯏꯁꯤꯡ ꯆꯥꯎꯔꯛꯄ ꯄ ꯉꯥꯏꯔꯒ ꯑꯗꯨꯝ ꯃꯤꯉꯣꯟꯗꯩ ꯉꯥꯥ ꯆꯪꯖꯔꯛꯑꯅꯤ
ꯑꯦ ꯏꯁꯤꯡ ꯆꯥꯎꯔꯛꯄꯖꯤꯗꯤ ꯏꯕꯨꯡꯉꯣ ꯆꯍꯤ ꯈꯨꯗꯤꯡꯒꯤ ꯏꯁꯤꯡ ꯆꯥꯎꯔ ꯂꯩꯔꯗꯤ ꯅꯪꯕꫭ ꯍꫭꯏꯔꯣꯡ ꯀꯃꯥꯏ ꯇꯧꯗꯣꯏꯅꯣ
ꯑꯣ ꯂꯨꯔꯤꯅꯦ ꯇꯧꯔꯤꯖꯦ ꯑꯗꯨꯗꯤ ꯀꯩꯅꯣ ꯇꯧꯕ꯭ꯔꯣ ꯍꯧꯖꯤꯛꯀꯥꯟꯖꯤꯕꯨ ꯅꯪꯕꯨ ꯀꯩ ꯀꯩꯒ ꯇꯧꯔ ꯂꯩꯔꯤꯒꯦ
ꯍꯧꯖꯤꯛꯀꯥꯟꯖꯦ ꯀꯩꯁꯨ ꯇꯧꯔꯒꯗꯤ ꯂꯩꯇꯦ ꯁꯨꯝ ꯑꯉꯥꯡ ꯇꯨꯏꯁꯟ ꯈꯔ ꯆꯠ ꯏꯁ꯭ꯀꯨꯜ ꯈꯔ ꯆꯠ ꯑꯗꯨꯃꯥꯏ ꯇꯧ ꯂꯩꯔꯦ
ꯑꯉꯥꯡꯗꯤ ꯑꯉꯥꯡ ꯂꯥꯏꯔꯤꯛ ꯇꯥꯛ ꯆꯠꯂꯤꯔꯣ ꯅꯠꯇ꯭ꯔꯒ ꯀꯃꯥꯏ ꯇꯧꯏꯅꯣ
ꯑꯉꯥꯡ ꯂꯥꯏꯔꯤꯛ ꯇꯥꯛ ꯆꯠꯄꯖꯨ ꯌꯥꯎꯋꯦ
ꯎꯝ
ꯑꯗꯨꯒ ꯁ꯭ꯀꯨꯜꯕꯨꯗꯤ ꯃꯔꯛ ꯃꯔꯛꯇ ꯄꯨꯢ ꯌꯥꯝ ꯀꯟꯅꯗꯤ ꯄꯨꯗꯦ꯫
ꯑꯣ
ꯑꯉꯥꯡ ꯂꯥꯏꯔꯤꯛ ꯇꯥꯛ ꯆꯠꯄꯅ ꯐꯩꯗ ꯁ꯭ꯀꯨꯜ ꯆꯠꯄꯁꯤꯗꯤ ꯀꯥꯟꯅꯗꯦꯕ꯫ ꯍꯥꯏꯗꯤ ꯁ꯭ꯀꯨꯜꯗꯨꯒꯤ ꯄ꯭ꯔꯤꯟꯁꯤꯄꯥꯜꯗꯣ ꯑꯗꯨꯅꯅꯦ ꯇꯤꯀꯠ ꯇꯅ ꯇꯧꯍꯜꯂꯅꯤ ꯇꯣꯂꯣꯞꯁꯤꯅ ꯍꯩꯀ꯭ꯔꯨ ꯃꯅꯥꯅꯤ ꯌꯣꯝꯃ ꯄꯤꯔꯛꯇꯣꯏꯁꯦ꯫ ꯂꯨꯄꯥ ꯂꯤꯁꯤꯡ ꯇꯔꯦꯠ ꯄꯤꯕꯗꯨꯕꯧꯇ ꯈꯨꯨꯠꯇꯣ ꯈꯗꯛ ꯈꯗꯛ ꯈꯇꯛ ꯈꯇꯛ ꯈꯇꯛ ꯅꯤꯛꯑꯦ ꯍꯥꯏꯕ ꯃꯈꯨꯠꯇꯣ ꯑꯗꯣ ꯑꯉꯥꯡ ꯇꯨꯏꯁꯟ ꯆꯠꯄ ꯗꯨꯗꯤ ꯊꯥ ꯑꯃꯗ ꯑꯉꯥꯡ ꯑꯃꯗꯣ ꯇꯥꯛꯎꯔꯒ ꯂꯨꯄꯥ ꯂꯤꯁꯤꯡ ꯇꯔꯨꯛ ꯐꯪꯕ ꯇꯔꯦꯠ ꯐꯪꯕ ꯑꯗ ꯀ꯭ꯂꯥꯁ ꯈꯔ ꯆꯥꯎꯈꯠꯂꯒꯅ ꯇꯔꯥ ꯃꯌꯥꯗ ꯂꯧꯕ ꯑꯗꯨꯅ ꯍꯦꯟꯅ ꯐꯩ ꯍꯥꯏ ꯗ ꯏꯁ꯭ꯀꯨꯜꯒꯤ ꯆꯦꯒꯨꯝꯕ ꯀꯩꯀꯥ ꯇꯧꯕ ꯃꯊꯥ ꯊꯥ ꯃꯊꯥ ꯁꯥꯗꯧ ꯁꯔꯨꯛ
ꯑꯗꯨꯅꯦ ꯀꯩꯅꯣ ꯇꯧꯕ ꯍꯥꯏꯇꯥꯔꯦ ꯑꯍꯝ ꯑ ꯑꯉꯥꯡ ꯀꫭ ꯆꯤꯡ ꯇꯥꯔꯨꯕꯅ ꯑꯃꯔꯣꯝꯗ ꯇꯁꯦꯡꯅ ꯐꯩꯌꯦꯗꯤ ꯑꯩ ꯋꯥꯈꯜ ꯋꯥꯈꯜꯃꯅꯤꯀꯣ
ꯑꯥ
ꯑꯉꯥꯡꯒꯤ ꯑꯉꯥꯡ ꯂꯥꯏꯔꯤꯛ ꯇꯥꯛꯄꯗꯗꯤ ꯁꯨꯝ ꯃꯤꯅ ꯈꯪꯅ ꯀꯥꯟ ꯆꯠꯅꯔꯤꯕ ꯍꯧꯖꯤꯛꯀꯥꯟ ꯇꯧꯅꯔꯤꯕ ꯂꯥꯏꯔꯤꯛ ꯂꯥꯢꯁꯨ ꯇꯝꯕ ꯀꯥꯡꯕꯨꯁꯦ ꯑꯉꯥꯡ ꯑꯃ ꯑꯅꯤ ꯀꯣꯆꯤꯡ ꯇꯧꯔꯨꯕꯅ ꯐꯩ ꯁ꯭ꯀꯨꯜ ꯑꯃ ꯄꯨꯗꯧ ꯁ꯭ꯀꯨꯜꯒꯤꯗꯤ ꯑꯦꯛꯖꯥꯝ ꯍꯥꯏꯕ ꯑꯃ ꯂꯩꯗꯅ꯫
ꯑꯥ
ꯑꯗꯨꯒꯤ ꯆꯦ ꯈꯣꯠꯄꯁꯦ ꯃꯇꯝ ꯌꯥꯝ ꯃꯥꯡꯉꯦ ꯍꯥꯏꯌꯦꯕ꯫
ꯑꯁ ꯃꯥꯡꯉꯦ ꯐꯖꯅ ꯃꯥꯡꯉꯦ꯫ ꯍꯥꯏꯗꯤ ꯁ꯭ꯀꯨꯜꯒꯤ ꯑꯦꯛꯖꯥꯝ ꯇꯧꯕꯗꯣ ꯑꯗꯨꯒꯤ ꯀꯣꯏꯁꯟ ꯁꯦꯝꯕꯒꯤ ꯑꯃꯨꯛ ꯑꯍꯤꯡ ꯅꯨꯡꯊꯤꯟ ꯇꯨꯝꯗꯕꯤ ꯑꯃꯨꯛ ꯁꯦꯝꯃꯅꯤꯗꯅꯀꯣ
ꯑꯥ
ꯑꯗꯨ ꯂꯣꯏꯔꯒ ꯑꯃꯨꯛ ꯀꯃꯥꯏꯅ ꯇꯧꯒꯦꯗ ꯑ ꯄꯩꯈꯥ ꯇꯧꯈ꯭ꯔꯅꯤ ꯀꯣꯏꯁꯟꯗꯨꯕꯨꯗꯤ ꯄꯤꯈꯠꯈ꯭ꯔꯒ ꯑꯗꯨ ꯄꯩꯈꯥꯁꯤꯅ ꯑꯩ ꯂꯧꯔꯤꯕ ꯀ꯭ꯂꯥꯁꯇꯣ ꯈꯛꯇ ꯄꯤꯔꯛꯄ ꯑꯣꯏꯗꯤ ꯐꯕ ꯑꯇꯣꯞꯄ ꯀ꯭ꯂꯥꯁꯀꯤꯁꯨ ꯄꯩꯁꯥ ꯁꯥꯗꯣꯏꯅꯤꯅ ꯆꯦ ꯑꯃꯗ ꯂꯨꯄꯥ ꯃꯉꯥ ꯃꯉꯥꯅꯤꯌꯦ ꯑꯗꯨ ꯆꯦ ꯆꯦꯗꯨ ꯇꯤꯛꯀꯠꯇꯅ ꯄꯤꯁꯜꯂꯛꯑꯅꯤ ꯑꯗꯨꯒ ꯂꯧꯔꯣꯏ ꯍꯥꯏꯕ ꯖꯨ ꯌꯥꯗꯕꯤ ꯅꯣꯏ ꯑꯣꯖꯥ ꯑꯣꯏꯁꯦ ꯀꯩꯗꯧꯕꯩ ꯑꯣꯏꯔꯤꯅꯣ ꯈꯣꯠꯂꯤꯅꯣ ꯌꯥꯝ ꯅꯨꯡꯉꯥꯏꯇꯦꯕ ꯄ꯭ꯔꯤꯟꯁꯤꯄꯥꯜꯁꯤꯡꯁꯦ ꯑꯗꯒꯤ ꯑꯉꯥꯡ ꯃꯤꯡ ꯆꯥꯡꯕ ꯈꯣꯠꯄꯗꯅ ꯃꯣꯏꯅ ꯄꯩꯁꯥꯁꯦ ꯃꯌꯥꯝ ꯃꯌꯥꯝ ꯂꯧꯔꯅꯤꯀꯣ ꯑꯗꯨꯒ ꯑꯣꯖꯥꯈꯩ ꯏꯁꯇꯥꯞꯁꯤꯡ ꯂꯩꯔꯤꯕꯁꯤꯡꯗꯨꯅ ꯇꯣꯂꯣꯞꯁꯦ ꯄꯤꯅꯤꯡꯗꯕꯤ
ꯑꯥ
ꯑꯗ ꯁꯨꯇꯤꯒ ꯂꯩꯒꯤꯈꯤꯕ ꯇꯥꯏꯃꯤꯡꯒ ꯍꯥꯏꯗꯤ ꯂꯩꯗꯅ ꯂꯥꯜ ꯅꯨꯡ ꯂꯩꯗꯅ ꯂꯩꯈꯤꯕ ꯇꯥꯏꯃꯤꯡ ꯂꯩꯗꯅꯀꯣ ꯀꯣ
ꯑꯥ
ꯑꯗꯨꯠꯇꯦ ꯑꯉꯥꯡꯒꯤꯗꯤ ꯑꯣꯟꯂꯥꯏꯟ ꯇꯧꯔꯤꯅꯦ ꯍꯥꯏꯔꯒ ꯄꯩꯁꯥꯗꯤ ꯂꯧꯔꯅꯤ ꯇꯧꯕꯣꯏ ꯇꯧꯗꯧꯕꯣꯏ ꯈꯔ ꯇꯧꯔꯒ ꯀꯣ ꯀꯩꯅꯣ ꯇꯧꯔꯅꯤ ꯑꯗꯨꯒ ꯑꯣꯖꯥꯗꯗꯤ ꯇꯣꯂꯣꯞꯁꯦ ꯍꯟꯊꯅ ꯄꯤꯕꯤ꯫ ꯍꯟꯗꯛꯇꯤ ꯀ꯭ꯂꯥꯁ ꯌꯥꯝ ꯂꯧꯈ꯭ꯔꯦꯒꯨꯝꯕ ꯑꯗꯨꯃꯥꯏꯅ ꯇꯧꯗꯅ ꯑꯁꯤ ꯌꯥꯝ ꯃꯊꯣꯡ ꯆꯥꯕ ꯅꯠꯇꯦꯗꯕꯣ ꯄ꯭ꯔꯥꯏꯚꯦꯠ ꯁ꯭ꯀꯨꯜꯗ ꯑꯣꯖꯥ ꯑꯣꯏꯕꯁꯦ꯫
ꯑꯗꯣ ꯑꯩꯅ ꯃꯨꯛ ꯅꯪꯉꯣꯟꯗ ꯀꯩꯅꯣ ꯀꯣꯏꯁꯟꯁꯦ ꯍꯪꯅꯤꯡꯉꯤꯁꯦ ꯑꯇꯩ ꯑꯇꯩꯒꯤ ꯋꯥ ꯅꯠꯇꯕ ꯍꯥꯏꯗꯤ ꯁꯨꯝ ꯑꯈꯣꯏꯒꯤ ꯍꯧꯖꯤꯛꯀꯥꯟ ꯇꯧꯅꯔꯤꯕ ꯅꯤꯇꯤ ꯅꯤꯌꯣꯝ ꯑꯉꯥꯡ ꯑꯃ ꯂꯥꯏꯔꯤꯛ ꯇꯥꯛꯎꯕꯁꯤꯅ ꯅꯣꯡꯃꯗ ꯄꯨꯡ ꯑꯃ ꯃꯈꯥꯏ ꯑꯉꯥꯡ ꯑꯝꯗ ꯄꯨꯡ ꯑꯃ ꯃꯈꯥꯏ ꯄꯨꯡ ꯑꯃ ꯃꯈꯥꯏ ꯇꯥꯛꯑꯒ ꯅꯣꯡꯃꯗ ꯑꯉꯥꯡ ꯑꯅꯤ ꯇꯥꯎꯕꯅ ꯊꯃꯣꯏ ꯁꯦꯡꯅ ꯇꯁꯦꯡꯅꯗꯨꯅ ꯐꯩ ꯑꯗꯨꯒ ꯇꯧꯁꯨꯡ ꯁ꯭ꯀꯨꯜ ꯑꯃ ꯄꯨꯕ ꯍꯥꯏꯁꯤꯅ ꯑꯃꯨꯛ ꯑꯣꯖꯥ ꯑꯃꯅ ꯁꯤꯒꯤ ꯃꯇꯥꯡꯗ ꯁ꯭ꯀꯨꯜ ꯑꯃ ꯄꯨꯕ ꯃꯇꯥꯡꯁꯤꯗꯅꯦ ꯑꯩꯅ ꯑꯃꯨꯛ ꯈꯪꯗꯣꯏꯁꯤꯅ ꯑꯇꯩ ꯅꯠꯇꯕ ꯑꯣꯖꯥ ꯑꯃꯅ ꯁꯕꯖꯦꯛ ꯀꯌꯥ ꯇꯥꯛꯇꯣꯏꯅꯣ ꯃ ꯑꯩꯈꯣꯏꯒꯤ ꯑꯩꯈꯣꯏꯅ ꯀꯣꯂꯦꯖꯇ ꯀꯩꯗ ꯁ꯭ꯀꯨꯜ ꯇꯝꯃꯛꯛꯄꯗꯗꯤ ꯑꯣꯖꯥ ꯑꯃꯒ ꯁꯕꯖꯦꯛ ꯑꯅꯤ ꯇꯥꯛꯞꯄ ꯌꯥꯎꯁꯜꯂꯤꯑꯦꯕ
ꯑꯥ
ꯑꯗꯨꯒ ꯀꯩꯅꯣ ꯇꯧꯕ ꯍꯥꯏꯇꯥꯔꯦ ꯀꯣꯂꯦꯖꯅ ꯁꯞꯖꯦꯛ ꯑꯃꯃꯝ ꯆꯥꯛꯅꯩꯗꯅ ꯃꯥꯒꯤ ꯑ ꯃꯥꯒꯤ ꯀꯩ ꯍꯥꯏꯅꯤ ꯂꯥꯏꯔꯤꯛ ꯑꯃꯒꯤ ꯂꯥꯏꯔꯤꯛ ꯑꯃ ꯍꯥꯏꯕꯁꯦ ꯁꯨꯃꯥꯏꯅ ꯍꯥꯏꯔꯤꯁꯤꯅꯦ ꯁꯣꯁꯦꯜ ꯁꯥꯏꯟꯁ ꯍꯥꯏꯔꯒꯅ ꯖꯤꯌꯑꯣꯅꯦ ꯀꯗꯤ ꯏꯀꯣꯅꯣꯃꯤꯛꯁꯅꯦ ꯍꯤꯁꯇ꯭ꯔꯤꯅꯦ ꯁꯤꯐꯤꯛꯁꯅꯦ ꯁꯨꯃꯥꯏꯅ ꯂꯩꯗꯅ
ꯎꯝ
ꯃꯔꯤ ꯃꯔꯤꯅ ꯁꯦꯝꯕꯁꯦ ꯑꯩꯈꯣꯏꯅ ꯄꯤꯛꯏ ꯀꯥꯟꯗꯕꯨꯗꯤ ꯑꯣꯖꯥ ꯑꯃꯅ ꯑꯗꯨꯝ ꯇꯥꯛꯑꯝꯃꯤ ꯑꯣꯖꯥ ꯑꯃꯈꯛꯇꯅ ꯀ꯭ꯂꯥꯁ ꯑꯥꯏꯠ ꯐꯥꯎꯗꯤ ꯇꯥꯛꯑꯝꯃꯤ ꯑꯩ ꯀ꯭ꯂꯥꯁ ꯅꯥꯏꯟ ꯍꯦꯛ ꯀꯥꯕꯗꯒꯤꯗꯤ ꯑꯁꯤꯒꯤꯗꯃꯛꯇ ꯁꯞꯖꯦꯛ ꯑꯃꯃ ꯑꯣꯖꯥ ꯑꯃ ꯈꯥꯏꯗꯣꯛꯄꯤꯔꯑꯦꯕꯀꯣ ꯍ ꯄ꯭ꯔꯥꯏꯚꯦꯠ ꯁ꯭ꯀꯨꯜꯒꯤ ꯑꯣꯏꯅ ꯍꯧꯖꯤꯛ ꯑꯣꯖꯥ ꯑꯃꯅ ꯀ꯭ꯂꯥꯁ ꯀꯌꯥ ꯂꯧꯋꯤ ꯅꯣꯡꯃ ꯀ꯭ꯂꯥꯁ ꯆꯌꯥꯔ ꯂꯧꯒꯦ ꯅꯅ ꯌꯥꯝꯗ꯭ꯔꯕꯗ ꯑꯣꯖꯥ ꯑꯃꯅ ꯄ꯭ꯔꯥꯏꯚꯦꯠ ꯁ꯭ꯀꯨꯜꯗ ꯄꯨꯍꯜꯂꯤꯕꯁꯤ ꯀ꯭ꯂꯥꯁ ꯃꯁꯤꯡ ꯀꯌꯥ ꯆꯪꯍꯟꯒꯦ ꯁꯤ ꯍꯥꯏꯐꯦꯠꯇꯪ ꯑꯃꯨꯛꯇꯪ ꯍꯥꯏꯕꯤꯒꯦꯔꯣ
ꯍꯥꯏꯒꯦ ꯍꯥꯏꯒꯦ ꯑꯩꯈꯣꯏꯒꯤ ꯁ꯭ꯀꯨꯜꯁꯤꯗ ꯑꯩꯈꯣꯏꯅ ꯑꯣꯖꯥ ꯑꯣꯏꯒꯦꯅ ꯆꯪꯕꯗꯗꯤꯅꯦ ꯑꯩꯅ ꯑꯩꯅ ꯇꯧꯔꯤꯕ ꯁꯕꯖꯦꯛ ꯏꯁꯄꯦꯁꯤꯐꯤꯛ ꯑꯣꯏꯕ ꯁꯕꯖꯦꯛꯁꯦ ꯁꯤꯗ ꯆꯪꯗꯣꯏꯅꯦꯕꯀ ꯀꯣ ꯑꯗꯨꯒ ꯀꯩꯒꯨꯝꯕ ꯑꯩꯈꯣꯏꯅ ꯑꯣꯖꯥꯗꯨ ꯑꯗꯨꯒꯤ ꯀꯩꯅꯣꯗ ꯆꯪꯕ ꯃꯇꯝꯗ ꯑꯩꯈꯣꯏ ꯏꯟꯇꯔꯚꯤꯌꯨꯗ ꯌꯥꯎꯅꯦꯕꯀꯣ ꯑꯗꯨ ꯅꯪꯒꯤ ꯍꯌꯦꯡꯒꯨꯝꯕ ꯑꯣꯖꯥꯒꯕ ꯄꯨꯊꯔꯛꯄ ꯃꯇꯝꯗ ꯀꯔꯤ ꯀꯔꯤ ꯁꯕꯖꯦꯛ ꯇꯥꯛꯄ ꯉꯝꯃꯤ ꯀꯔꯝ ꯀꯔꯝꯕ ꯀ꯭ꯂꯥꯁ ꯆꯪꯕ ꯉꯝꯃꯤꯅ ꯍꯥꯏꯅꯩꯕ ꯀꯣ ꯑꯗꯣꯥ ꯔꯖꯨꯅ ꯑꯩꯈꯣꯏꯒꯤ ꯂꯋꯥꯔ ꯀ꯭ꯂꯥꯁ ꯂꯩꯕꯁꯤꯡꯁꯦ ꯑꯦ ꯑꯩꯕꯨ ꯑꯥꯏꯠ ꯂꯧꯕ ꯉꯝꯃꯤ ꯅꯥꯏꯟ ꯕꯨꯛꯇꯤꯡ ꯂꯧꯕ ꯉꯝꯃꯤ ꯑꯦꯅꯤ ꯁꯕꯖꯦꯛꯇ ꯍꯥꯏꯕꯁꯦ ꯁꯤꯁꯨ ꯈꯟꯗꯣꯏꯅꯦꯕ ꯑꯗꯨꯒ ꯌꯥꯔꯤꯈꯩꯗꯤ ꯁꯤꯒꯨꯝꯕꯁꯦ ꯌꯥꯝ ꯀꯟꯅꯗꯤ ꯌꯥꯎꯗꯦ ꯍꯥꯏꯗꯤ ꯑꯣꯖꯥꯗꯨꯅ ꯇꯥꯛꯏꯕ ꯃꯥꯏ ꯃꯥꯏ ꯁꯕꯖꯦꯛꯇꯨꯅ ꯇꯥꯛꯏꯕ ꯑꯣꯖꯥꯈꯩꯗꯨꯅꯀꯣ ꯀꯩꯒꯨꯝꯕ ꯈꯨꯗꯣꯡ ꯆꯥꯗꯕ ꯂꯄ ꯒꯨꯝꯕꯗ ꯃꯥꯏ ꯁꯕꯖꯦꯛꯃꯛ ꯇꯥꯛꯄ ꯉꯝꯗ꯭ꯔꯁꯨꯀꯣ ꯑꯩꯒꯤ ꯂꯣꯏꯍꯧꯗꯕ ꯑꯩꯒꯤ ꯁꯤꯂꯦꯕꯁ ꯂꯣꯏꯒꯗꯕ ꯁꯕꯖꯦꯛꯇꯣ ꯑꯗꯨꯅ ꯑꯗꯨꯝ ꯄꯨꯁꯤꯟꯕꯁꯨ ꯌꯥꯏ ꯑꯗꯨꯒ ꯀꯣꯂꯦꯖꯀꯨꯝꯕ ꯑꯣꯖꯥ ꯂꯩꯗꯅꯀꯣ ꯌꯨꯅꯤꯚꯔꯁꯤꯇꯤꯒꯨꯝꯕ ꯑꯣꯖꯥꯁꯦ ꯁꯤꯗꯗꯤ ꯃꯥꯅ ꯃꯥꯅ ꯇꯥꯛꯏꯕ ꯁꯕꯖꯦꯛ ꯍꯤꯔꯝꯁꯦ ꯁꯤꯗ ꯈꯛꯇ ꯆꯠ ꯀꯣ ꯑꯇꯣꯞꯄ ꯁꯕꯖꯦꯛ ꯂꯥꯟꯖꯟꯗꯦꯕ ꯑꯩꯈꯣꯏꯅ ꯄ꯭ꯔꯥꯏꯚꯦꯠ ꯁ꯭ꯀꯨꯜꯗꯗꯤ ꯑꯇꯣꯞꯄ ꯑꯣꯖꯥ ꯂꯥꯛꯇ꯭ꯔꯀꯥꯟꯗ ꯑꯥ ꯑꯇꯣꯞꯄ ꯑꯣꯖꯥꯗꯨꯒꯤ ꯃꯍꯨꯠ ꯁꯤꯗ ꯂꯧꯁꯤꯟꯕꯁꯦ ꯇꯣꯉꯥꯟꯅ ꯑꯦꯛꯁꯇ꯭ꯔꯥ ꯄꯩꯁꯥ ꯁꯥꯏꯌꯦꯕꯀꯣ ꯑꯗꯨꯒ ꯀꯔꯤꯒꯨꯝꯕ ꯀꯣꯂꯦꯖꯀꯤꯗꯗꯤ ꯃꯣꯏꯗꯤ ꯁꯔꯀꯥꯔꯅ ꯑꯗꯨꯝ ꯐꯪ ꯂꯩꯔꯕ ꯇꯣꯂꯣꯞꯅꯤꯗꯅ ꯃꯣꯏ ꯑꯀꯥꯎꯗꯨꯗ ꯑꯗꯨꯝ ꯊꯥꯖꯤꯜꯂꯛꯇꯣꯏꯅꯤꯗꯅꯀꯣ
ꯑꯥ
ꯃꯣꯏꯒꯤꯗꯤ ꯃꯣꯏꯒꯤ ꯁꯕꯖꯦꯛꯇꯛꯇ ꯇꯥꯛꯑꯃ ꯂꯣꯏꯔꯦ ꯃꯣꯏꯒꯤꯗꯤ ꯑꯍꯦꯟꯕ ꯄꯩꯁꯥꯗꯣ ꯃꯌꯥꯝ ꯃꯌꯥꯝ ꯐꯪꯉꯛꯑꯕꯅꯤꯅ ꯑꯍꯦꯡꯕ ꯀꯩꯁꯨ ꯇꯥꯛꯅꯤꯡꯗꯦꯕ ꯃꯣꯏ ꯅꯣꯡꯃ ꯀ꯭ꯂꯥꯁ ꯑꯃ ꯆꯪꯉꯝꯕ ꯑꯅꯤ ꯆꯪꯉꯝꯕ ꯂꯥꯛꯇꯕꯕꯨ ꯌꯥꯎꯗꯅ ꯑꯣꯖꯥ ꯁꯨꯡꯃ ꯀꯥꯔꯛꯇꯕꯕꯨ ꯌꯥꯎꯋꯤꯗꯅ ꯄꯩꯁꯥ ꯂꯨꯄꯥ ꯂꯤꯁꯤꯡ ꯃꯉꯥ ꯇꯔꯨꯛ ꯄꯤꯊꯣꯛꯑꯒ ꯑꯇꯣꯞꯄ ꯊꯕ ꯐꯪꯗꯕ ꯑꯣꯖꯥꯈꯩꯗꯨꯅ ꯃꯍꯨꯠ ꯊꯍꯟꯕ ꯍꯥꯏꯇꯥꯔꯦ
ꯑꯗꯣ ꯑꯩꯅ ꯑꯃꯨꯛ ꯅꯪꯉꯣꯟꯗ ꯑꯃꯨꯛ ꯀꯣꯏꯁꯟ ꯑꯃꯇꯪ ꯑꯩ ꯍꯪꯁꯨ ꯍꯪꯉꯦ ꯅꯪꯉꯣꯟꯗ ꯀꯣꯏꯁꯟ ꯐꯅꯌꯥꯝꯁꯨ ꯍꯪꯉꯦ ꯑꯃꯨꯛꯀꯁꯨ ꯑꯃꯨꯛꯀꯁꯨ ꯀꯣꯏꯁꯟ ꯑꯃ ꯑꯅꯤꯇꯪ ꯍꯪꯒꯦ ꯀꯣ
ꯍꯪꯑꫭ ꯍꯪꯑꫭ
ꯎꯝ ꯍꯧꯖꯤꯛꯀꯥꯟ ꯃꯇꯝꯒꯤ ꯆꯠꯅꯔꯤꯕ ꯂꯩꯔꯤꯕ ꯑꯩꯈꯣꯏꯒꯤ ꯂꯝꯗꯝꯁꯤꯒꯤ ꯄ꯭ꯔꯥꯏꯚꯦꯠ ꯁ꯭ꯀꯨꯜ ꯑꯃꯁꯨꯡ ꯒꯕꯔꯃꯦꯟ ꯁ꯭ꯀꯨꯜꯗ ꯑꯅꯤꯁꯦ
ꯎꯝ
ꯄ꯭ꯔꯥꯏꯚꯦꯠ ꯁ꯭ꯀꯨꯜꯒꯤ ꯁꯀꯨ ꯍꯥꯏꯗꯤ ꯄ꯭ꯔꯥꯏꯚꯦꯠ ꯁ꯭ꯀꯨꯜ ꯇꯣꯛꯑꯁꯤ ꯌꯥꯔ ꯑꯗꯨꯒ ꯁꯀꯨꯜ ꯑꯃꯒꯤ ꯆꯠꯅꯔꯤꯕ ꯅꯤꯇꯤ ꯅꯤꯌꯣꯝ ꯂꯩꯗꯅ ꯃꯌꯥꯝ ꯂꯩꯗꯅ
ꯎꯝ
ꯃꯁꯤꯗꯩꯗ ꯑꯣꯖꯥ ꯑꯃꯅ ꯀ꯭ꯂꯥꯁ ꯀꯌꯥ ꯄꯨꯒꯅꯤ ꯀ꯭ꯂꯥꯁ ꯀꯌꯥ ꯍꯥꯏꯕ ꯑꯃ ꯂꯩꯔꯦ ꯑꯗꯨꯗꯒꯤꯗꯤ ꯑꯣꯖꯥ ꯑꯃꯅ ꯀ꯭ꯂꯥꯁ ꯑꯃ ꯆꯪꯕꯁꯦ ꯄꯨꯡ ꯑꯃ ꯆꯪꯕ꯭ꯔꯥ ꯄꯨꯡ ꯑꯅꯤ ꯆꯪꯕ꯭ꯔꯥ ꯅꯒ ꯃꯤꯅꯤꯠ ꯅꯤꯐꯨ ꯃꯉꯥ ꯆꯪꯕ꯭ꯔꯥ ꯑꯗꯒꯤꯗꯤ ꯁ꯭ꯀꯨꯜꯁꯤꯒꯤ ꯑꯣꯏꯅ ꯆꯠꯅꯔꯤꯕ ꯅꯤꯇꯤ ꯅꯤꯃꯥꯗꯤ ꯑꯩꯈꯣꯏꯅ ꯊꯥꯏꯅꯗꯒꯤ ꯂꯥꯏꯔꯤꯛ ꯇꯝꯃꯛꯄꯗ ꯁ꯭ꯀꯨꯜ ꯑꯃꯒꯤ ꯄꯦꯔꯦꯠꯁꯦ ꯄꯦꯔꯦꯠ ꯇꯔꯨꯛ ꯇꯧꯔꯒꯅ ꯑꯍꯨꯝ ꯆꯪꯉꯛꯄꯤ ꯄꯦꯔꯦꯠ ꯑꯍꯨꯝ ꯍꯦꯛ ꯁꯨꯈꯤꯕꯒ ꯍꯥꯞ ꯊꯥꯏꯗꯅ ꯃꯤꯅꯤꯠ ꯅꯤꯐꯨ ꯃꯉꯥ ꯀꯥꯟꯅ ꯍꯣꯏ ꯀ꯭ꯂꯥꯁ ꯑꯃꯒꯤ ꯃꯇꯝ
ꯑꯥ ꯑꯥ
ꯑꯗꯨꯃꯥꯏꯅ ꯊꯥꯕꯁꯤꯗ ꯑꯗꯨ ꯍꯧꯖꯤꯛꯀꯥꯟꯗꯤ ꯄꯦꯔꯦꯠ ꯀꯌꯥ ꯀꯌꯥ ꯇꯧꯏꯤ ꯑꯗꯒꯤꯗꯤ ꯃꯤꯅꯤꯠ ꯀꯌꯥ ꯀꯌꯥ ꯆꯪꯒꯦ ꯑꯗꯨꯒ ꯁ꯭ꯀꯨꯜ ꯍꯧꯕꯁꯤꯅ ꯄꯨꯡ ꯇꯔꯥꯗꯒꯤ ꯍꯧꯕ꯭ꯔꯥ ꯄꯨꯡ ꯅꯤꯄ ꯅꯤꯄꯥꯟꯗꯒꯤ ꯍꯧꯔ ꯄꯨꯡ ꯃꯥꯄꯟꯗꯒꯤ ꯍꯧꯔ ꯑꯌꯥꯝꯕ ꯍꯧꯅꯔꯤꯕ ꯂꯩꯔꯤꯕ ꯁ꯭ꯀꯨꯜ ꯃꯌꯥꯝꯁꯦ
ꯎꯝ
ꯄꯨꯡ ꯀꯌꯥ ꯀꯌꯥꯗꯒꯤ ꯍꯧꯅꯒꯦ ꯑꯩ ꯁꯨꯇꯤ ꯊꯥꯕꯅ ꯄꯨꯡ ꯀꯌꯥ ꯀꯌꯥ ꯊꯥꯅꯒꯦ ꯑꯝꯇꯪ ꯍꯥꯏꯐꯦꯠꯇꯪ ꯇꯥꯛꯄꯤꯌꯨꯅꯦ
ꯑꯣ ꯍꯧꯖꯤꯛꯀꯥꯟꯒꯤ ꯁ꯭ꯀꯨꯜꯁꯦ ꯑꯗꯨꯝ ꯊꯥꯏꯅꯗꯤ ꯁ꯭ꯀꯨꯜꯁꯦ ꯄꯨꯡ ꯃꯥꯄꯜ ꯃꯈꯥꯏ ꯇꯔꯥꯗꯩ ꯍꯧꯔꯝꯃꯦꯕꯀꯣ
ꯎꯝ
ꯑꯗꯨꯒ ꯉꯟꯈꯠꯂꯛꯄꯩ ꯃꯇꯨꯡ ꯏꯟꯅ ꯄꯨꯡ ꯃꯥꯄꯟꯗꯒꯤ ꯑꯌꯥꯝꯕꯅ ꯍꯧꯅꯔꯦ ꯀ꯭ꯂꯥꯁꯁꯦ ꯑꯉꯥꯡꯁꯤꯡꯁꯤꯁꯨ ꯇꯨꯝ ꯍꯧꯒꯠꯂꯕ ꯈꯣꯠꯄ꯭ꯔ ꯕ꯭ꯔꯁ ꯅꯨꯡ ꯆꯊꯣꯛꯑꯒ ꯁ꯭ꯀꯨꯜ ꯂꯣꯏꯁꯤꯟꯅꯕ ꯍꯣꯠꯅꯕꯗ ꯑꯗꯨꯝ ꯕꯦꯟ ꯅꯨꯡ ꯇꯣꯡꯕ ꯒꯥꯔꯤ ꯊꯧꯕ ꯈꯣꯠꯄ ꯀꯣ ꯁꯤꯒꯤ ꯂꯝꯕꯤ ꯆꯠꯅꯕ ꯍꯣꯠꯅꯕꯗ ꯄꯨꯡ ꯇꯔꯦꯠ ꯅꯤꯄꯥꯥꯟꯁꯤꯗꯒꯤꯩ ꯑꯃ ꯊꯣꯛꯈ꯭ꯔ ꯃꯇꯨꯡꯗ ꯁ꯭ꯀꯨꯜꯗꯨꯗ ꯄꯨꯡ ꯅꯤꯄꯥꯥꯟ ꯃꯈꯥꯏ ꯃꯥꯄꯜꯒꯤ ꯑꯦꯁꯦꯝꯕ꯭ꯂꯤꯗ ꯅꯪꯅꯕ ꯍꯥꯏꯗꯤ ꯅꯤꯄꯥꯜ ꯃꯈꯥꯏꯒꯤ ꯑꯦꯁꯦꯝꯕ꯭ꯂꯤꯁꯦ ꯁꯤ ꯅꯪꯅꯕ ꯂꯥꯛꯑꯅꯤ ꯑꯗꯨꯒ ꯄꯨꯡ ꯑꯦꯁꯦꯝꯕ꯭ꯂꯤꯁꯦ ꯃꯤꯅꯠ ꯇꯔꯥꯃꯉꯥ ꯅꯠꯇ꯭ꯔꯒꯅ ꯃꯤꯅꯠ ꯀꯨꯟ ꯂꯧꯁꯜꯂꯅꯤꯀꯣ ꯑꯗꯨꯒ ꯑꯦꯁꯦꯝꯕ꯭ꯂꯤ ꯀꯟꯗꯛ ꯇꯧꯔ ꯂꯣꯏꯔꯕ ꯃꯇꯨꯡꯗ ꯀꯩꯅꯣ ꯇꯧꯈ꯭ꯔꯅꯤ ꯀ꯭ꯂꯥꯁ ꯍꯧꯈ꯭ꯔꯅꯤ ꯅꯣꯡꯃꯗ ꯑꯣꯖꯥ ꯑꯃꯅ ꯐꯪꯉꯤꯁꯦ ꯀ꯭ꯂꯥꯁ ꯃꯉꯥ ꯌꯥꯝꯃꯕꯗꯀꯣ ꯆꯥ ꯃꯉꯥ ꯑꯗꯨꯗꯒꯤꯗꯤ ꯃꯔꯤ ꯁꯨꯃꯥꯏꯅ ꯂꯧꯒꯅꯦꯕ ꯀ꯭ꯂꯥꯁꯁꯦ ꯀꯣ ꯑꯗꯣ ꯃꯥꯏ ꯀ꯭ꯂꯥꯁ ꯇꯣ ꯂꯣꯏꯔꯦ ꯍꯥꯏꯔꯁꯨ ꯃꯥꯏ ꯄꯦꯔꯠ ꯃꯇꯝ ꯑꯃ ꯂꯩꯅꯦꯕꯀꯣ ꯄꯦꯔꯠꯁꯦ ꯃꯥ ꯊꯪꯅ ꯊꯪꯅꯅ ꯆꯪꯉꯣꯏꯌꯦꯕ ꯄꯦꯔ ꯃꯇꯝꯁꯤꯗ ꯃꯥ ꯆꯪꯉꯨꯔꯅꯤꯀꯣ ꯄꯦꯔ ꯂꯩꯊ ꯀꯥꯟꯗꯅ ꯃꯥꯅ ꯑꯗꯨꯝ ꯄꯣꯊꯥꯕ ꯂꯩꯍꯧꯕꯣꯞ ꯀꯣꯏꯁ ꯆꯠ ꯉꯥꯡꯒꯤ ꯇꯥꯛꯀꯗꯕ ꯀꯩꯀꯥ ꯌꯦꯡꯕ ꯁꯨꯃꯥꯏꯅ ꯂꯩ ꯑꯗꯨꯒ ꯑꯩꯈꯣꯏꯒꯤ ꯃꯥꯒꯤ ꯑꯌꯥꯝꯕꯅ ꯀ꯭ꯂꯥꯁ ꯇꯦꯟ ꯐꯥꯎꯕ ꯍꯥꯏꯇꯥꯔꯦ ꯅꯠꯇ꯭ꯔꯒꯅ ꯇꯨꯌꯦꯜꯞ ꯐꯥꯎꯕꯁꯦ ꯀ꯭ꯂꯥꯁ ꯑꯃꯗ ꯃꯥꯒꯤ ꯀ꯭ꯂꯥꯁꯁꯤꯅ ꯇꯥꯛꯀꯗꯕ ꯄꯨꯡ ꯁꯤꯡꯁꯦ ꯑꯌꯥꯝꯕꯅ ꯁꯔꯀꯥꯔꯒꯤ ꯅꯣꯁꯇ ꯍꯥꯏꯇꯥꯔꯦ ꯔꯨꯜꯁꯇ ꯃꯇꯨꯡ ꯃꯇꯨꯡꯏꯟꯅ ꯃꯤꯅꯠ ꯐꯣꯔꯇꯤ ꯐꯥꯏꯚ ꯁꯅꯤ ꯍꯥꯏꯗꯤ ꯃꯤꯅꯤꯠ ꯐꯣꯔꯇꯤ ꯐꯥꯏꯚ ꯁꯥꯔꯤꯕꯒꯤ ꯃꯔꯝꯁꯦ ꯑꯉꯥꯡ ꯑꯃꯅ ꯂꯥꯏꯔꯤꯛ ꯇꯥꯛꯄ ꯃꯇꯝꯗ ꯑꯩꯈꯣꯏꯅ ꯃꯣꯏꯒꯤ ꯃꯀꯣꯛꯁꯤꯗ ꯂꯧꯁꯤꯟꯕ ꯉꯝꯃꯤꯁꯦ
ꯎꯝ
ꯃꯤ ꯊꯥꯔꯇꯤꯗꯅꯦꯕ ꯊꯥꯔꯇꯤꯕꯨ ꯈꯛꯇꯅꯦꯕ ꯃꯣꯏꯅ ꯂꯧꯁꯤꯟꯕ ꯉꯝꯃꯤ
ꯍꯣꯅꯦ ꯑꯗꯨꯒ ꯑꯗꯨ ꯍꯥꯏꯔꯗꯤ ꯅꯪꯅ ꯉꯥꯡꯕꯗꯒꯤ ꯑꯉꯥꯡ ꯑꯃꯥꯅ ꯑꯥ ꯂꯧꯁꯤꯟꯕ ꯅꯝꯃꯗꯤ ꯊꯥꯔꯇꯤ ꯃꯤꯅꯤꯠ ꯍꯥꯏꯔꯒ ꯑꯣꯖꯥꯅ ꯐꯣꯔꯇꯤ ꯐꯥꯏꯞ ꯃꯤꯅꯤꯠ ꯇꯥꯛꯑꯦ ꯍꯥꯏꯔ ꯌꯥꯔꯦ ꯑꯗꯣ ꯇꯧꯁꯨꯝ ꯑꯩꯅ ꯍꯪꯉꯉꯤꯕ ꯋꯥꯍꯪꯗꯤ ꯑꯃꯨꯛ ꯀꯩꯅꯣ ꯇꯧꯕ ꯍꯥꯏꯇꯔꯦ
ꯑꯥ ꯑꯩꯈꯣꯏꯒꯤ ꯑꯦꯁꯦꯝꯕ꯭ꯂꯤꯒ ꯇꯧꯋꯤꯗꯅ ꯑꯉꯥꯡ ꯑꯩꯈꯣꯏ ꯑꯉꯥꯡ ꯑꯩꯈꯣꯏ ꯑꯉꯥꯡ ꯑꯣꯏꯔꯀꯥꯟꯗꯅ ꯀꯣꯒꯣꯠ ꯀꯥꯅ ꯁꯩꯔꯦꯡ ꯑꯃ ꯍꯥꯏꯇꯥꯔꯦꯀꯣ ꯄꯣꯏꯝ ꯑꯃ ꯊꯤꯔꯛꯑꯦꯕꯀꯣ ꯑꯗꯨꯕꯨ ꯍꯧꯖꯤꯛꯀꯥꯟ ꯃꯇꯝꯗꯅ ꯑꯃꯨꯛ ꯑꯩꯈꯣꯏꯒꯤ ꯂꯩꯔꯤꯕ ꯑꯗꯨ ꯇꯣꯛꯑꯁꯤꯅꯦ ꯁꯤ ꯑꯃꯒꯤ ꯑꯃꯨꯛ ꯇꯧꯈꯤꯅꯦ ꯑꯃ ꯋꯥꯍꯩ ꯑꯣꯏꯅꯅꯦ ꯑꯩꯈꯣꯏꯒꯤ